ꯍꯣꯏ ꯍꯣꯏ
ꯅꯍꯥꯟ ꯑꯩꯅ ꯎꯕꯗꯤ ꯐꯣꯔꯇꯤ ꯀꯦꯅꯦ ꯎꯕꯗꯣꯀꯣ ꯑꯗꯨ ꯎꯕꯗꯣ ꯑꯗꯨꯃꯛ ꯄꯥꯢꯔꯁꯨ ꯏꯟꯁ꯭ꯇꯣꯜꯃꯦꯟꯒꯨꯝꯕ ꯊꯤꯕ ꯌꯥꯏꯌꯦ ꯍꯥꯏꯌꯦ ꯕ ꯃꯣꯏꯅ ꯑꯗꯣ ꯑꯗꯣ ꯑꯗꯣ ꯃꯠ ꯊꯕꯛꯄꯨꯗꯤ ꯌꯥꯝ ꯂꯩꯌꯦꯗꯥ ꯑꯗꯨꯕꯨ ꯅꯦ ꯃꯁꯥ ꯃꯁꯥꯅ ꯄꯥꯝꯗꯗꯤ ꯀꯨꯔꯤ ꯎꯄꯥꯏ ꯂꯩ ꯅꯠꯇ꯭ꯔꯣ
ꯑꯗꯨꯅꯦ ꯑꯩꯗꯤ ꯑꯗꯨꯝ ꯑꯒꯨꯝꯕꯗꯣ ꯄꯥꯝꯕꯅꯤꯅ ꯃꯣꯏꯅ ꯆꯠꯅꯤꯡꯔꯗꯤ ꯑꯗꯨꯝ ꯆꯠꯍꯟꯕ ꯌꯥꯏꯌꯦꯅ ꯑꯈꯣꯏꯅ ꯄꯥꯝꯕ ꯊꯕꯛꯔꯣ ꯃꯣꯏꯅ ꯄꯥꯝꯖꯔꯦ
ꯁꯛꯁꯨ ꯌꯥꯝ ꯐꯖꯩ ꯌꯥꯝ ꯊꯤꯕꯁꯨ ꯅꯠꯇꯦ ꯑꯁ ꯃꯣꯏꯅꯀꯣ ꯅꯤꯁꯥꯒꯨꯝꯕ ꯆꯥꯗ꯭ꯔꯗꯤ ꯔꯤꯛꯁ ꯃꯤ ꯃꯤ ꯑꯃꯅ ꯐꯖꯅ ꯁꯦꯟꯅꯕꯤ ꯇꯦ ꯃꯁꯛ ꯌꯥꯝꯁꯨ ꯐꯖꯌꯦ ꯊꯕꯛꯀꯨꯝꯕ ꯇꯧꯔꯗꯤ ꯑꯩꯁ ꯃꯥ ꯃꯣꯏꯕꯨ ꯇꯦ ꯑꯦꯁ ꯅꯨꯄꯤꯅ ꯆꯤꯡꯒꯦ ꯆꯤꯡꯒꯦ ꯉꯥꯛ ꯇꯉꯥꯏꯔꯅꯤ ꯑꯗꯣ ꯊꯣꯛꯏꯉꯝꯗꯤ ꯑꯗꯨꯒ ꯊꯣꯛꯏꯉꯝꯈꯣꯏꯗꯤ ꯑꯗꯨꯒꯨꯝꯕ ꯊꯕꯛ ꯇꯧꯔꯤꯁꯤ ꯀꯩꯅꯣ ꯁꯤꯕꯥꯏꯒꯤ ꯇꯨ ꯀꯔꯤ ꯀꯔꯤꯅꯣ ꯇꯧ ꯕ ꯌꯥꯕꯅꯦ ꯃꯣꯏꯗꯤ ꯅꯠꯇ꯭ꯔꯣ ꯋꯥꯡ ꯆꯥꯎꯔꯒ ꯄꯥꯝꯃꯨꯌꯦ ꯑꯩꯗꯤ
ꯋꯥꯌꯦ ꯍꯥꯏꯕꯅꯦ ꯃꯥꯁꯨ ꯅꯤꯡ ꯅꯤꯡ ꯇꯧꯕ ꯃꯇꯝꯗꯨꯗ ꯃꯕꯥꯅꯤꯕꯨ ꯆ ꯄꯨꯟꯅ ꯆꯠꯃꯤꯟꯅꯔꯣ ꯍꯥꯏ ꯕꯅꯦ ꯍꯥꯏꯌꯦ ꯆꯦ ꯑꯃꯥꯗꯨꯅ ꯀ꯭ꯔꯤꯒꯤ ꯃꯥꯗꯤ ꯑꯥꯔꯃꯤ ꯅꯠꯇ꯭ꯔꯗꯤ ꯀ꯭ꯔꯤꯁꯨ ꯇꯧꯔꯣꯏ ꯍꯥꯏꯔꯒ ꯍꯧꯖꯤꯛꯇꯤ ꯀ꯭ꯔꯤ ꯇꯧꯔ ꯂꯩ ꯎꯍꯧꯋꯦꯅ ꯑꯥꯔꯃꯤ ꯇꯧꯔꯒ ꯂꯩꯌꯦꯅ ꯕꯦꯡꯒ꯭ꯂꯣꯔꯗ
ꯇꯜꯂꯦꯗ
ꯑꯗꯨꯒꯨꯝꯕꯗꯣ ꯇꯧꯕꯤꯔꯗꯤ ꯈꯔꯗꯤ ꯃꯥ ꯃꯁꯥꯒꯤꯗꯤ ꯈꯔꯗꯤ ꯂꯩꯔꯝꯒꯅꯤꯅ ꯅꯪ ꯑꯩꯁꯦ ꯈꯪꯗꯦꯅ ꯃꯁꯥꯒꯤ ꯈꯪꯗꯕꯅꯤꯅ ꯀꯔꯤ ꯎꯄꯥꯏ ꯂꯩꯅꯤ
ꯎꯝ
ꯑꯩꯈꯣꯏꯗꯤ ꯐꯤꯒꯔꯒꯨꯝꯕ ꯐꯖꯔꯝꯃꯅꯤ ꯆꯠꯂꯦ ꯎꯄꯥꯥꯏ ꯂꯩꯇꯦ ꯑꯗꯨꯕꯨ ꯏꯁꯣꯔꯅ ꯌꯥꯗꯕꯅꯤꯅ
ꯑꯗꯣ ꯑꯗꯨꯒꯨꯝꯕ ꯑꯗꯨ ꯀꯩ ꯍꯥꯏ ꯑꯩꯈꯣꯏꯅ ꯀꯌꯥꯃꯨꯛ ꯄꯥꯝꯃꯁꯨꯀꯣ ꯏꯔꯤꯁ ꯌꯥ ꯏꯁꯣꯔꯅ ꯌꯥꯗ꯭ꯔꯗꯤ ꯑꯃꯨꯛꯀ ꯄꯤꯕꯤꯗꯕꯅꯤ ꯑꯩꯈꯣꯏꯒꯤꯁꯨ ꯐꯤꯒꯥꯔ ꯐꯖꯒꯦꯔꯥ ꯀ꯭ꯔꯤ ꯇꯧꯒꯦꯔꯥ ꯑꯣꯏꯔꯁꯨ
ꯅꯪꯒꯤ ꯅꯦꯠꯋꯥꯛꯁꯦ ꯅꯨꯡꯉꯥꯏꯇꯦꯀꯣ
ꯖꯦꯟ ꯉꯔꯥꯡꯗꯣ ꯖꯦꯟꯅ ꯍꯥꯏꯔꯛꯄ ꯅꯪ ꯀꯦꯚꯤꯟ ꯀꯦꯚꯤꯟꯒꯨꯝꯕ ꯑꯦꯌꯔ ꯍꯣꯁꯇꯦꯁ ꯆꯠꯅꯉꯥꯢ ꯍꯥꯏꯕ ꯃꯥꯅ ꯇꯥꯕ꯭ꯔꯣ ꯑꯗꯨꯅ ꯑꯩꯅ ꯑꯩꯒꯨꯝꯕ ꯀꯗꯥꯏꯗꯒꯤ ꯆꯠꯀꯦꯔꯣ ꯅꯣꯏ ꯅꯣꯏꯒ ꯑꯩꯅ ꯀꯩꯅꯣ ꯇꯧꯔ ꯇꯧꯔꯗꯤ ꯃꯤꯅ ꯄ꯭ꯂꯦꯟ ꯂꯨꯝꯅꯤꯡꯉꯥꯏꯅꯤ ꯍꯥꯏꯅ ꯑꯩꯕꯨ ꯑꯃꯨꯛꯀ ꯊꯥꯗꯕꯤꯒꯅꯤ ꯍꯥꯏꯅ ꯍꯥꯏꯕ ꯃꯥꯅ ꯑꯗꯨ ꯃꯨꯛꯇꯨꯗꯤ ꯅꯪ ꯅꯪꯁꯨ ꯗꯥꯏꯠꯄꯨꯗꯤ ꯇꯧꯕ ꯌꯥꯏ ꯍꯥꯏ ꯀꯇꯥꯏꯗꯒꯤ ꯇꯧꯔꯁꯨ ꯁꯨꯛ ꯊꯛ ꯊꯛꯇꯦ ꯍꯥꯏꯅ ꯍꯥꯏꯕ ꯑꯩꯅ ꯗꯨ ꯈꯛꯄꯨꯗꯤ ꯅꯪꯁꯨ ꯇꯥꯎꯕ ꯌꯥꯏꯑꯦ ꯍꯥꯏꯑꯦ
ꯖꯤꯟ ꯊꯣꯏꯒ ꯅꯣꯏ ꯖꯤꯟꯊꯣꯏꯒ ꯅꯣꯏ ꯅꯣꯏꯒꯤ ꯂꯦꯡꯒꯥ ꯑꯣꯏꯒꯗꯕ꯭ꯔꯣ ꯑꯉꯥꯡꯔꯣ
ꯈꯪꯗꯦ ꯑꯍꯟꯔ ꯑꯉꯥꯡꯔ ꯂꯦꯡꯒꯥꯔꯥ ꯀꯔꯤꯔꯥ ꯈꯪꯗꯦ ꯂꯦꯡꯒꯥ ꯑꯣꯏꯔꯝꯕꯁꯨ ꯌꯥꯏ ꯈꯔ ꯑꯍꯟ ꯑꯣꯏꯔꯝꯕꯁꯨ ꯌꯥꯏ ꯈꯪꯗꯦ ꯑꯩꯗꯤ
ꯈꯔ ꯑꯍꯟꯗꯤ ꯑꯣꯏꯔꯝꯗꯧ ꯃꯥꯟꯗꯦ ꯅꯣꯏꯒꯤ ꯂꯦꯡꯒꯥꯗꯤ ꯑꯣꯏꯗꯧ ꯃꯥꯟꯗꯦꯗ
ꯎꯝ ꯇꯨ ꯊꯥꯎꯖꯟ ꯋꯥꯟꯒꯨꯝꯕ ꯑꯣꯏꯕ꯭ꯔꯥ ꯆꯍꯤ ꯑꯃꯒꯨꯝꯕꯗ ꯑꯩꯁꯨ ꯑꯗꯨꯝꯥꯏꯅ ꯍꯟꯕ ꯈꯪꯗꯦ ꯀꯔꯤ ꯇꯧꯕ꯭ꯔꯥ ꯑꯩꯈꯣꯏꯒ ꯆꯞ ꯃꯥꯟꯅꯕ꯭ꯔ ꯑꯩꯈꯣꯏꯁꯨ ꯃꯣꯏ ꯀꯩꯅꯣ ꯂꯩꯕ ꯃꯇꯝꯗ ꯇꯧꯗꯕꯅꯤꯅ ꯑꯩꯈꯣꯏꯁꯨ ꯆꯧꯃꯤꯟꯅꯔꯛꯇꯕ ꯅꯤꯅꯀꯣ ꯈꯪꯗꯦ ꯀꯃꯥꯏ ꯇꯧꯕ꯭ꯔꯥ ꯃꯥꯟꯅꯕ꯭ꯔꯥ ꯃꯥꯟꯅꯗꯕ꯭ꯔꯥ ꯑꯗꯨꯕꯨꯗꯤ ꯈꯪꯗꯦ ꯑꯌꯥ
ꯊꯣꯏꯖꯤꯟ ꯊꯣꯏꯒ ꯃꯆꯦ ꯑꯣꯏꯕ꯭ꯔꯥ ꯈꯟꯅ ꯂꯩꯕꯅꯦ
ꯑꯁ ꯃꯅꯥꯎꯅꯨꯄꯤꯅꯦꯅ ꯃꯥꯗꯤ ꯃꯁꯥ ꯃꯁꯥꯒꯤꯗꯤ ꯃꯥꯗꯤ ꯀꯔꯤ ꯍꯥꯏꯁꯤꯔꯥ ꯃꯁꯥꯒꯤꯗꯤ ꯌꯥꯝ ꯈꯪꯕꯅꯦꯕ ꯑꯩ ꯌꯥꯝ ꯀꯟꯅ ꯍꯣꯠꯅꯕꯅꯦꯕ ꯃꯁꯥꯒꯤꯗꯤ ꯃꯤꯅꯁꯨꯃꯥꯏ ꯌꯥꯗꯦ ꯍꯥꯏꯅ ꯃꯥꯗꯣ ꯑꯗꯨꯝ ꯇꯧꯕꯅꯤꯅ ꯈꯣꯏꯗꯤ ꯃꯤꯅ ꯃꯥ ꯇꯧꯕꯤꯔꯦ ꯑꯥꯏ ꯍꯥꯏ ꯍꯥꯏꯅ ꯍꯥꯏꯅꯤꯡꯉꯥꯏ ꯈꯛꯇ ꯉꯥꯏꯔꯦ ꯆꯥꯛꯑꯦ ꯆꯥꯛꯑꯦ ꯍꯥꯏꯅꯤꯡꯉꯥꯏ ꯍꯥꯏꯅꯤꯡꯉꯥꯏ
ꯑꯗꯣ ꯀꯩꯅꯣꯗꯣ ꯃꯥꯒꯤ ꯃꯅꯥꯎꯅꯨꯄꯤ ꯑꯃ ꯂꯩꯌꯦꯅ ꯀꯔꯤꯔꯥ
ꯑꯥ ꯑꯥ ꯌꯦꯟ
ꯎꯝ ꯑꯗꯨꯗꯤ ꯃꯥ ꯀꯔꯤ ꯊꯕꯛ ꯇꯧꯕ꯭ꯔꯣ
ꯃꯆꯦꯒꯤ ꯗꯨꯀꯥꯟ ꯐꯝꯃꯦꯅ
ꯎꯝ ꯑꯦ ꯃꯥꯁꯤ ꯏꯁꯀꯨꯜ ꯀꯥꯗꯔꯤꯀꯣ
ꯀꯥꯗ꯭ꯔꯦ ꯍꯣꯢ
ꯎꯝ
ꯀꯥꯅꯤꯡꯗ꯭ꯔꯕꯅꯤꯅ ꯎꯄꯥꯏꯔ ꯀꯔꯤ ꯎꯄꯥꯏ ꯂꯩꯅꯤ ꯑꯗꯨꯝ ꯂꯩꯥꯏꯕꯗꯨ ꯑꯗꯨꯝ ꯇꯧꯕ ꯇꯥꯔꯦꯅꯦ ꯃꯣꯏꯒꯤ ꯇꯤꯂꯔꯤ ꯀꯩꯅꯣ ꯈꯔ ꯇꯧꯗꯕ ꯃꯥꯜꯂꯦ ꯑꯉꯥꯡ ꯑꯣꯏꯔꯤꯉꯩꯗꯁꯨ ꯐꯖꯅ ꯀꯥꯍꯟꯗꯕꯅꯤꯅ ꯃꯣꯏꯅ ꯇꯧꯔꯤꯁꯦ ꯎꯝ ꯂꯥꯏꯔꯤꯛꯄꯨꯗꯤ ꯑꯗꯨꯝ ꯌꯥꯕ ꯉꯥꯛꯇꯅꯦ ꯑꯗꯨꯕꯨ ꯈ꯭ꯋꯥꯏꯗꯒꯤ ꯑꯇꯣꯝꯕꯒ ꯑꯇꯣꯝꯕꯤꯁꯦ ꯌꯥꯗꯕꯅꯦꯕ ꯀꯩꯅꯣꯗ ꯏꯆꯦ ꯏꯆꯦ ꯈ꯭ꯋꯥꯏꯗꯒꯤ ꯑꯍꯟꯗꯨꯁꯨ ꯑꯦ ꯈꯪꯗꯦꯗ ꯃꯤ ꯃꯔꯤ ꯁꯤꯗꯤ ꯌꯥꯗꯕ ꯃꯥꯜꯂꯦꯗ ꯑꯗꯣ ꯑꯩꯅ ꯈꯟꯕꯗꯗꯤ ꯑꯦꯒꯦꯟꯅꯁꯨ ꯑꯗꯨꯝ ꯂꯥꯏꯔꯤꯛ ꯇꯤ ꯍꯩꯕꯅꯦꯕ ꯑꯗꯨꯒ ꯑꯃꯨꯛꯀ ꯃꯥꯒꯤ ꯃꯈꯥꯗ ꯂꯩꯕ ꯃꯣꯏ ꯑꯍꯨꯝꯗꯤ ꯑꯗꯨꯝ ꯂꯩꯔꯤꯛꯄꯨꯗꯤ ꯑꯗꯨꯝ ꯐꯩꯌꯦ ꯃꯁꯥ ꯃꯁꯥꯒꯤꯗꯤ ꯑꯗꯨꯝ ꯊꯥꯕꯅꯦ ꯑꯗꯨꯕꯨ ꯑꯇꯣꯞꯄꯕꯨꯗꯤ ꯈꯪꯗꯦ ꯑꯗꯨꯒ ꯃꯕꯥꯅꯤꯕꯨꯗꯤ ꯁ꯭ꯀꯨꯜ ꯐꯕ ꯉꯥꯛꯇ ꯊꯝꯕꯅꯤꯅ ꯍꯧꯖꯤꯛ ꯁꯥꯔꯚꯤꯁ ꯀꯩꯅꯣ ꯇꯧꯔꯒ ꯂꯩꯕꯗꯣ ꯇ꯭ꯔꯦꯅꯤꯡ ꯆꯠꯂꯒ ꯂꯩꯕ ꯑꯅꯤꯗꯤ ꯃꯣꯏꯕꯨ ꯁꯀꯨꯜ ꯐꯕ ꯉꯥꯛꯇ ꯊꯝꯕꯅꯤꯅ ꯂꯥꯏꯔꯤꯛꯁꯨ ꯍꯩꯌꯦ ꯃꯣꯏꯒꯤ ꯀꯩꯅꯣꯁꯨ ꯑꯗꯨꯝ ꯇꯧꯕꯅꯦ
ꯎꯝ
ꯑꯗꯨꯕꯨ ꯑꯇꯣꯞꯄꯁꯤꯡꯕꯨꯗꯤ ꯒꯣꯚꯔꯃꯦꯟ ꯁ꯭ꯀꯨꯜꯒꯨꯝꯕ ꯑꯗꯨꯝ ꯑꯗꯨꯒꯨꯝꯕ ꯁ꯭ꯀꯨꯜꯗ ꯀ ꯊꯥꯝꯃꯦꯅꯥ
ꯑ ꯊꯝꯕꯒꯤꯅꯤꯅꯦ ꯃꯤꯁꯦ ꯁ꯭ꯀꯨꯜ ꯁ꯭ꯀꯨꯜ ꯂꯩꯕꯅꯤꯅꯀꯣ ꯇꯥꯕ꯭ꯔꯣ ꯅꯪꯒꯤ ꯅꯦꯠꯋꯔꯛꯁꯦ ꯃꯨꯠ ꯇꯥꯠꯈ꯭ꯔꯦ
ꯑꯥ ꯇꯥꯗꯕ꯭ꯔꯣ
ꯇꯥꯔꯦ ꯍꯧꯖꯤꯛꯇꯤ
ꯎꯝ ꯐꯥꯎꯟꯗꯦꯁꯟꯗꯣ ꯐꯖꯔꯗꯤ ꯀꯩꯅꯣ ꯇꯧꯋꯦ ꯍꯥꯏꯕꯅꯤꯗ ꯑꯩꯅ ꯍꯥꯏꯕꯗꯤ
ꯃꯅꯥꯎ ꯃꯅꯥꯎ ꯅꯨꯄꯤ ꯑꯃ ꯂꯩꯕꯗꯣ ꯑꯗꯨꯗꯤ ꯃꯥꯁꯨ ꯐꯦꯁꯟꯗꯤ ꯐꯖꯅ ꯋꯥꯡꯕ ꯃꯥꯟꯂꯦ ꯍꯦ
ꯑꯥ ꯇꯧꯕꯅꯦ ꯇꯧꯕꯅꯦ ꯑꯗꯨꯕꯨꯗꯤ ꯑꯗꯨꯅ ꯑꯁ ꯀꯔꯤ ꯍꯥꯏꯕ꯭ꯔꯥ ꯏꯟꯇꯔꯅꯦꯠ ꯏꯟꯇꯔꯅꯦꯠꯇ ꯎꯕ ꯃꯌꯥꯝꯗꯣ ꯊꯥꯖꯕ ꯊꯥꯖꯕ ꯌꯥꯗꯦ ꯃꯥꯅ ꯍꯥꯏꯕꯅꯦ ꯃꯄꯥꯟꯗꯗꯤ ꯌꯥꯝ ꯅꯨꯡꯉꯥꯏꯔꯒ ꯂꯩꯕꯅꯦ ꯃꯅꯨꯡꯗꯗꯤ ꯌꯥꯝ ꯅꯨꯡꯉꯥꯏꯇꯦ ꯑꯗꯨꯝ ꯋꯥꯏꯑ ꯍꯥꯏꯕꯅꯤꯗ ꯃꯥꯅ ꯍꯥꯏꯕꯗꯨꯗꯤ ꯑꯗꯨꯝ ꯑꯃ ꯑꯃꯒꯤ ꯀꯩꯅꯣ ꯇꯧꯔꯒ ꯑꯗꯨꯝ ꯑꯗꯨ ꯋꯥꯏꯑꯦ ꯃꯄꯥꯟꯗꯨ ꯈꯛꯇ ꯑꯗꯨꯝ ꯅꯨꯡꯉꯥꯏꯕ ꯇꯥ ꯅꯨꯡꯉꯥꯏ ꯑꯗꯨꯒ ꯂꯩꯕꯒꯤ ꯃꯑꯣꯡꯗꯣ ꯎꯕꯤꯕ ꯋꯥꯅꯤ
ꯃꯥꯥꯟꯅꯦ ꯉꯔꯥꯡꯇꯣ ꯀꯩꯅꯣ ꯀꯖꯟꯗꯣ ꯐꯣꯟ ꯇꯧꯔꯛꯄꯗꯣ ꯃꯥꯅ ꯍꯥꯏꯌꯦ ꯃꯄꯥꯟ ꯆꯠꯂꯦ ꯍꯥꯏꯕ ꯋꯥꯅꯤ ꯀꯔꯤꯁꯨ ꯅꯨꯡꯉꯥꯏꯇꯦ ꯌꯥꯏ ꯍꯣꯏ ꯃꯤꯅꯗꯤ ꯃꯄꯥꯟ ꯆꯠꯂꯦ ꯄꯩꯁꯥ ꯄꯩꯁꯥ ꯌꯥꯝ ꯄꯥꯏꯔꯝꯅꯤ ꯈꯜꯂꯝꯅꯤ ꯑꯗꯨꯕꯨ ꯑꯩꯈꯣꯏꯁꯨ ꯍꯤꯡꯅꯤꯡꯉꯥꯏ ꯇꯧꯔꯕꯅꯤꯅ ꯑꯗꯨꯝ ꯄꯥꯏꯅꯤꯡꯉꯥꯏꯗꯤ ꯂꯩ ꯑꯗꯨ ꯑꯣꯏꯔꯁꯨ ꯌꯥꯝꯅ ꯀꯩꯅꯣ ꯇꯧꯗꯦ ꯍꯥꯏꯌꯦ ꯃꯥꯅ
ꯎꯝ ꯃꯥ ꯃꯥꯕꯨꯗꯤ ꯂꯩꯔꯝ ꯅꯤꯗ ꯕꯤ ꯄꯤ ꯑꯦꯜꯗ ꯊꯕꯛ ꯇꯧꯕꯅꯤꯅ ꯑꯗꯨꯝ ꯑꯃ ꯑꯃꯗ ꯀꯩꯅꯣ ꯇꯧꯔꯣ
ꯂꯥꯏꯔꯤꯛꯁꯨ ꯑꯗꯨꯝ ꯌꯥꯕꯅꯤꯅꯀꯣ ꯃꯣꯏꯗꯤꯀꯣ ꯑꯃ ꯇꯧꯔꯦ-ꯑꯃ ꯇꯧꯔꯦ ꯃꯣꯏꯗꯤ ꯌꯥꯝ ꯍꯩ ꯁꯤꯡꯉꯦꯕ ꯃꯣꯏꯒꯤꯗꯃꯛꯇꯗꯤ
ꯈꯪꯗ꯭ꯔꯦꯑꯦ ꯀꯣꯛꯁꯦ ꯁꯥꯏꯌꯦ ꯀꯣꯛ -ꯁꯥꯏꯌꯦ ꯀꯅꯥꯅꯣ ꯑꯩꯉꯣꯟꯗ ꯅꯣꯡꯉ ꯑꯌꯨꯛꯇ ꯅꯨꯄꯥ ꯑꯃ ꯀꯔꯤ ꯗꯥꯁ ꯗꯦꯕꯤ ꯍꯥꯏꯕ꯭ꯔꯥ ꯈꯪꯗꯦ ꯍꯟꯖꯤꯟ -ꯍꯟꯖꯤꯟ ꯀꯣꯜ ꯇꯧꯔꯛꯄꯋꯥꯅꯦ ꯑꯌꯨꯛꯇ ꯄꯥꯏꯈꯠꯂꯣꯏ ꯍꯥꯏꯅ ꯄꯥꯏꯈꯠꯇꯕꯅꯤ ꯈꯪꯗꯦ ꯑꯩꯁꯨ ꯃꯤ ꯃꯤꯁꯀꯣꯜ ꯑꯍꯨꯝꯅꯦ ꯇꯧꯔꯛ ꯄꯥ ꯃꯐꯝ-ꯃꯔꯥꯡ ꯈꯪꯗꯕ ꯀꯣꯜ ꯇꯧꯔ ꯂꯩꯌꯦꯑꯅ ꯑꯗꯨꯝꯒ ꯈꯜꯂꯒ ꯑꯩꯁꯨ ꯊꯕꯛꯀꯨꯝꯕꯒꯤꯔꯥ ꯍꯥꯏꯅ ꯑꯃꯨꯛꯀꯈꯟꯕ
ꯑꯣ ꯃꯥꯏ ꯄꯈꯥꯠꯄ ꯌꯥꯗ꯭ꯔꯥ ꯅꯪꯁꯨ
ꯑꯩ ꯃꯤꯅ ꯐꯖꯅ ꯇꯨꯝꯃꯤꯉꯥꯏꯗ ꯀꯗꯥꯏꯗꯒꯤ
ꯅꯪꯖꯨ ꯇꯨꯝꯕꯗꯗꯤ ꯗꯤꯁꯇꯞ ꯇꯧꯕꯌꯥꯗꯦ
ꯎꯪꯍꯦꯑꯗꯨꯅꯤ ꯃꯤꯅ ꯐꯖꯅ ꯇꯨꯝꯔꯤꯉꯥꯏꯗ ꯀꯔꯤ ꯍꯟꯖꯤꯟ -ꯍꯟꯖꯤꯟ ꯇꯧꯔꯛꯄ ꯁꯥꯎꯅꯤꯡꯃꯟꯕꯒꯤ ꯁꯥꯢꯂꯦꯟ ꯍꯥꯐꯥꯎ ꯃꯇꯨꯡ ꯇꯨꯝ ꯇꯨꯝꯕꯅꯦꯕ
ꯅꯪꯗꯤ ꯃꯄꯥꯟꯒꯨꯝꯕ ꯊꯣꯛꯅꯤꯡ ꯃꯄꯥꯟꯒꯨꯝꯕ ꯆꯠꯅꯤꯡꯗꯕ꯭ꯔꯥ ꯍꯥꯏ ꯑꯩꯕꯨ ꯑꯃꯨꯛꯀꯩꯖꯨ ꯐꯣꯟꯇꯧꯔ ꯍꯪꯉꯦ ꯑꯗꯨꯁꯨ
ꯎꯝꯄꯨꯕꯤꯒꯦ ꯍꯥꯏꯔꯣ ꯍꯥꯏꯅ ꯄꯨꯕꯤꯒꯦ -ꯍꯥꯏꯔꯗꯤ ꯑꯗꯨꯝ ꯂꯥꯛꯀꯦ ꯍꯥꯏꯌꯣ
ꯑꯩꯁ ꯃꯄꯥꯟꯒꯨꯝꯕ ꯆꯠꯅꯤꯡꯗꯦ ꯑꯗꯨꯒꯤꯒꯨꯝꯕ ꯋꯥꯈꯜꯂꯩꯇꯦ ꯑꯩꯉꯣꯟꯗꯗꯤ ꯍꯥꯏꯕꯑꯩꯅ
ꯈ꯭ꯔꯤꯁꯃꯥꯁꯇꯗꯤ ꯇꯤꯀꯦꯠ ꯀꯛꯄꯤꯌꯨ ꯍꯥꯏꯌꯦꯅ ꯑꯗꯨꯝ ꯆꯠꯄ ꯍꯥꯟꯅꯤꯡꯉꯥꯏ
ꯑꯩꯈꯣꯏꯅ ꯊꯣꯛꯇꯕ ꯋꯥꯅꯤ-ꯑꯩꯈꯣꯏꯅ ꯑꯗꯨꯝ ꯊꯣꯛꯈ꯭ꯔꯗꯤ ꯅꯨꯡꯉꯥꯏꯗꯤ ꯅꯨꯡꯉꯥꯏꯅꯤ ꯑꯗꯨ ꯑꯣꯏꯔꯁꯨ ꯑꯩꯈꯣꯏꯅ ꯀꯔꯤꯍꯥꯏꯁꯦꯔꯥ ꯑꯗꯨꯝ ꯊꯣꯛꯅꯤꯡꯕꯒꯤ ꯋꯥꯈꯜ ꯂꯩꯇꯦꯕꯥ ꯑꯩꯉꯣꯟꯗꯗꯤ ꯃꯄꯥꯟ ꯆꯠꯂꯒꯥ ꯊꯕꯛꯇꯧꯅꯤꯡꯉꯦ ꯍꯥꯏꯕꯒꯤ ꯋꯥꯈꯜ ꯀꯌꯥꯂꯩꯇꯕ ꯑꯩꯉꯣꯟꯗꯗꯤ
ꯇꯨꯀꯠꯆꯩꯀꯣ ꯅꯪ ꯍꯧꯖꯤꯛꯃꯣꯢ ꯊꯣꯛꯄ꯭ꯔꯥ
ꯑꯩ ꯖꯨ ꯁꯨꯃꯥꯏꯅꯥ ꯇꯧꯕꯩꯅꯦ ꯑꯗꯨ ꯀꯔꯤꯅꯣ ꯇꯜꯂꯦ ꯍꯦ ꯑꯩꯕꯨ ꯈꯜꯂꯝꯅꯤ ꯈꯟꯅ ꯂꯩꯕꯅꯦ ꯑꯩꯁꯨ
ꯃꯣꯏꯕꯨꯗꯤꯅꯦ ꯢꯁ
ꯅꯪꯒꯤꯗꯨ ꯗꯤ ꯊꯣꯛꯀꯦ ꯍꯥꯏꯅ ꯊꯣꯛꯑꯗꯤ ꯀꯩꯅꯣ ꯂꯥꯎꯕꯒꯤ ꯅꯝꯃꯣ ꯐꯣꯟꯗꯣꯨ
ꯁꯤꯝ ꯐꯣꯟ ꯇꯧꯔꯥ ꯂꯩꯌꯦ ꯀ꯭ꯔꯤ ꯇꯧꯋꯦ ꯍꯥꯏꯕ꯭ꯔꯣ ꯑꯩꯗꯤ ꯔꯤꯜ ꯑꯩꯗꯤ ꯉꯁꯤ ꯉꯁꯤ ꯈꯇꯪ ꯉꯁꯤꯇꯅꯤꯃꯛꯀ ꯀꯨꯝꯗꯅ ꯅꯍꯥꯟꯖꯨ ꯀꯨꯝꯗꯦ ꯅꯥꯍꯥꯟꯖꯨ ꯀꯨꯝꯗꯦ ꯀꯩꯇꯧꯕ꯭ꯔꯥ ꯈꯪꯗꯦ ꯑꯩꯗꯤ ꯇꯥꯔꯥꯅꯤꯡꯉꯥꯏ ꯃꯤ ꯂꯩꯥꯇꯕꯅꯤꯅ
ꯑꯩꯁꯨ ꯇꯧꯗꯕꯅꯤꯗ
ꯑꯗꯣ ꯉꯁꯤꯇꯧꯕꯗꯣ ꯂꯥꯛꯗꯤ ꯂꯥꯛꯀꯦꯔꯣ ꯀꯣ
ꯑꯪ ꯂꯥꯛꯇ꯭ꯔꯗꯤ
ꯉꯁꯤꯗꯤ ꯈ꯭ꯔ ꯌꯥꯝꯇꯧꯈ꯭ꯔꯦꯅꯦ ꯏꯕꯅꯤꯁꯦ
ꯑꯩ ꯃꯄꯥꯟꯗ ꯂꯦꯞꯄꯁꯦ ꯏꯪꯒꯦꯔꯥ ꯍꯥꯏꯔꯒ ꯌꯥꯝ ꯁꯥꯏꯑ ꯀꯔꯤ ꯍꯥꯏꯁꯦꯔ ꯑꯗꯨꯃꯨꯛ ꯁꯥꯥꯕꯁꯦ
ꯑꯩꯗꯤ ꯗꯤꯁ ꯌꯦꯔ ꯗꯤ ꯈꯔ꯭ꯤꯁꯠꯃꯥꯁ ꯇꯤ ꯆꯠꯂꯣꯏꯗ ꯑꯩꯗꯤ
ꯀꯔꯤ
ꯈ꯭ꯔꯤꯁꯃꯥꯁꯇ ꯆꯠꯂꯣꯏꯗ ꯑꯩꯗꯤ ꯗꯤꯁ ꯌꯥꯔꯗꯤ ꯑꯩꯗꯤ ꯌꯨꯝꯂꯛ ꯂꯥꯛꯅꯤꯡ ꯉꯥꯢꯁꯨ ꯇꯜꯂꯦꯕ ꯁꯤꯒꯨꯝꯕ
ꯎꯝ ꯆꯍꯤ ꯈꯨꯗꯤꯡꯅꯦ ꯅꯪꯅꯗꯤ ꯈ꯭ꯔꯤꯁꯃꯥꯁ ꯆꯠꯂꯣꯏ ꯆꯠꯂꯣꯏ ꯍꯥꯏꯅ ꯉꯥꯏꯔꯒ ꯂꯩꯕꯗꯨꯒ ꯀꯟꯅ ꯊꯥꯖꯒꯦꯔꯣ
ꯑꯗꯨꯅꯤꯅ ꯁꯤꯃꯁꯨ ꯍꯥꯏꯔ ꯂꯩꯕꯅꯦ ꯑꯩ ꯑꯩꯅ ꯑꯗꯨꯗꯤ ꯆꯠꯂꯅꯨꯀꯣ ꯆꯠꯂꯅꯨ ꯀꯣꯁꯤꯝꯗ ꯃꯥꯒꯤ ꯍꯤꯜꯁꯤꯕꯨ ꯌꯥꯝ ꯄꯨꯔꯛꯈ꯭ꯔꯦ ꯃꯥꯅ ꯂꯥꯁ ꯇꯥꯏꯝ ꯍꯤꯜꯁꯀꯨꯝꯕ ꯀꯩꯅꯣ ꯂꯥꯁ ꯌꯔ ꯂꯧꯕꯅꯤ ꯑꯗꯣ ꯑꯗꯨꯒꯨꯝꯕ ꯂꯣꯏ ꯄꯨꯔꯛꯈ꯭ꯔꯦꯕ ꯏꯝꯐꯥꯜꯗ
ꯑꯩꯗꯤ ꯅꯣꯛꯅꯤꯉꯦꯗ
ꯃꯅꯥꯎ ꯅꯨꯄꯤꯗꯣ ꯑꯃꯨꯛ ꯀꯔꯤ ꯇꯧꯈ꯭ꯔꯕ꯭ꯔꯥ
ꯐꯪꯗꯦ ꯑꯁꯤꯗ ꯌꯦꯡꯕ ꯂꯥꯛꯇꯤ ꯂꯥꯛꯁꯤꯔꯥꯅ ꯈꯟꯅꯔ ꯂꯩꯕ ꯃꯥꯜꯂꯦ ꯃꯣꯏ ꯏꯃꯨꯡꯁꯦ ꯑꯗꯨꯝ ꯀꯩꯅꯣ ꯇꯧꯕ ꯃꯥꯜꯂꯦ ꯐꯠꯇꯕ ꯃꯥꯜꯂꯦ ꯔꯦꯁ
ꯀꯔꯤ ꯈꯠ ꯐꯠꯇꯕ ꯍꯥꯏꯕꯗꯤ
ꯑꯁ ꯅꯍꯥꯟꯒꯤ ꯑꯗꯨꯃꯥꯏꯅ ꯑꯗꯨꯝ ꯂꯩꯔꯤꯕ ꯃꯥꯜꯂꯦ ꯍꯥꯏꯕꯅꯦ ꯃꯥꯒꯤ ꯍꯛꯆꯥꯡꯗꯣ
ꯃꯅꯥꯎꯅꯨꯄꯤ ꯑꯃꯗꯨ ꯅꯠꯇꯕ ꯑꯃ ꯑꯃꯗꯣ ꯀꯩꯅꯣ ꯁ꯭ꯀꯨꯜ ꯀꯥꯒꯦ ꯍꯥꯏꯅ ꯍꯥꯏꯕꯗꯣ
ꯀꯅꯥꯔꯣ
ꯑꯁ ꯖꯨꯃꯤꯟꯈꯣꯏꯗꯣ
ꯑꯣ ꯑꯗꯨ ꯈꯪꯗ꯭ꯔꯦ ꯑꯗꯨꯗꯤ ꯐꯥꯎꯅꯗ꯭ꯔꯦ ꯂꯥꯛꯑꯔꯣꯏ ꯍꯥꯏꯕ ꯃꯥꯜꯂꯦ
ꯎꯝ ꯑꯃ ꯑꯗꯨꯗꯤ ꯀꯥꯕ ꯍꯧꯔꯕꯅꯤꯅ ꯁꯦꯝꯗꯨꯗꯤ
ꯑꯣ ꯑꯗꯣ ꯑꯃꯗꯤ ꯃꯣꯏꯒꯤ ꯏꯃꯨꯡꯅ ꯄꯩꯁꯥ ꯂꯩꯇꯦ ꯍꯥꯏꯕ꯭ꯔꯥ ꯑꯗꯨꯃꯥꯏꯅ ꯇꯧꯕ ꯃꯥꯜꯂꯦ ꯉꯝꯗꯦ ꯍꯥꯏꯅ ꯇꯧꯕ ꯃꯥꯜꯂꯦ
ꯎꯝ
ꯇꯤꯅꯦ ꯃꯣꯏ ꯃꯆꯥꯁꯤꯅ ꯀꯩꯌꯥꯃꯨꯛ ꯀꯥꯅꯤꯡꯉꯁꯨ ꯀꯣ ꯉꯝ ꯉꯝꯗ꯭ꯔꯗꯤ ꯎꯄꯥꯏ ꯂꯩꯇ꯭ꯔꯦꯕ ꯑꯗꯨꯅꯦ ꯑꯩꯗꯤ ꯌꯨꯝ ꯄꯥꯅꯤꯡꯉꯥꯏꯁꯨ ꯀꯤꯑꯦ ꯗꯥꯌꯦ ꯁꯤꯒꯨꯝꯕ
ꯑꯗꯨꯅꯦ ꯍꯦ ꯍꯦ
ꯑꯩꯗꯤ ꯁꯨꯃꯥꯏꯅ ꯂꯩꯁꯥꯕꯤ ꯑꯣꯏꯅꯤꯡꯉꯦ ꯁꯦꯡꯕꯒꯤꯀꯣ ꯑꯩꯗꯤ ꯌꯨꯝ ꯄꯥꯟ ꯁꯨꯝ
ꯑꯩꯈꯣꯏꯁꯨ ꯉꯥꯔꯥꯡ ꯈꯠꯅꯔꯒ ꯂꯩꯕꯅꯦ ꯑꯗꯨꯒꯨꯝꯕ ꯋꯥꯔꯤꯁꯦ ꯑꯁ ꯃꯤ ꯈꯔ ꯃꯤꯁꯤꯡꯁꯦ ꯀꯔꯤꯒꯤ ꯌꯨꯝ ꯉꯟ ꯉꯟꯅ ꯉꯟꯅ ꯄꯥꯟꯕ꯭ꯔꯣ ꯑꯩꯈꯣꯏ ꯍꯣꯏꯗꯤ ꯂꯩꯁꯥ ꯑꯣꯏꯅꯤꯡꯂꯁꯨ ꯃꯇꯝꯅ ꯌꯥꯗ꯭ꯔꯦꯀꯣ ꯍꯥꯏꯅ ꯑꯗꯨꯝ ꯉꯥꯡꯉꯒ ꯂꯩ ꯀꯩꯕ ꯃꯇꯝꯅ ꯌꯥꯔꯛꯇ꯭ꯔꯦ